ꯅ ꯀꯩ ꯀ
ꯁꯌꯥꯝ ꯑꯃꯗꯤ ꯑꯁꯤꯗꯤꯁꯛꯄ
ꯆꯠꯍꯧꯗ꯭ꯔꯦ ꯅꯪ ꯆꯠꯂꯝꯒꯗ꯭ꯔꯥ ꯅ ꯅꯣꯠꯇꯇꯝ ꯊ ꯁꯥꯔꯛꯑꯣ ꯍꯥꯏꯒꯦꯅ ꯇꯩꯅꯅꯤꯌꯣꯅꯦ
ꯎꯝ ꯅꯣꯠꯕꯨ ꯆꯂꯒꯁꯨ ꯊꯝꯁꯂꯣꯗꯨ
ꯑꯁ ꯅꯪ ꯅꯣꯔꯠꯐꯥꯎꯇ ꯁꯤꯟꯕꯗꯤ ꯐꯩꯌꯦ ꯑꯩꯁꯨ ꯅꯣꯡ ꯐꯗꯕ ꯑꯗꯨꯥꯏꯅ ꯆꯠꯇ꯭ꯔꯦ ꯈꯣꯠꯇ꯭ꯔꯦ ꯍꯥꯏꯔ ꯀꯥꯟꯗ ꯅꯣ ꯂꯧꯕꯝ ꯂꯩꯕꯗꯣ ꯅꯨꯡꯥꯏꯇꯦ ꯃꯣꯏ ꯅꯨꯄꯤꯈꯩꯗ ꯆꯠꯂ ꯆꯠ ꯐꯣꯟ ꯇꯧꯔꯒ ꯍꯣꯏ ꯑꯩ ꯂꯧꯕꯗꯣ ꯇꯜꯂꯦꯅ ꯇꯧꯕꯅꯦ
ꯑꯩꯗꯤ ꯐꯣꯇꯣ ꯅꯃꯤꯅꯦ
ꯍꯣꯏ ꯐꯣꯇꯣ ꯅꯝꯕꯔꯗꯣ ꯑꯗꯨꯣ ꯅꯣꯠꯇꯤ ꯅꯣꯠꯅꯤꯗꯅ ꯑꯣ ꯅꯪ ꯅꯪ ꯅꯁꯥꯗ ꯂꯕꯨꯧꯗꯤꯤ ꯂꯩꯔꯤꯗꯅ ꯅꯪ ꯐꯣꯇꯣꯗꯅ ꯑꯃꯨꯛ ꯀꯣꯏꯔ ꯨ ꯑꯩꯅ ꯂꯧꯒꯦ ꯍꯥꯏꯔꯁꯨ ꯐꯣꯇꯣꯗꯨꯣꯗꯪ ꯁꯦꯌꯔ ꯇꯧꯍꯜꯂꯛꯄ ꯌꯥꯏꯗꯅ
ꯑꯗ ꯅ ꯈꯜꯂꯝꯗꯨꯗ ꯆꯦꯗ ꯁꯨꯂꯝꯗ ꯃꯥꯟꯕ ꯑꯗꯩꯗꯤ ꯆꯦꯗ ꯁꯨꯕ ꯊꯛꯕ
ꯍꯣꯏꯅꯦ ꯏꯆꯦꯗ ꯏꯒꯦꯔꯥ ꯏꯔꯣꯏꯔꯥ ꯑꯝꯍꯥꯅꯤꯅꯦ ꯄꯥꯕꯕꯨ ꯌꯥꯔꯗꯤ ꯅꯣꯠꯅꯤꯅꯦ ꯄꯥꯕꯕꯨ ꯌꯥꯔ ꯍꯥꯏꯗꯤ ꯑꯗꯨꯝ ꯄꯥꯕ ꯌꯥꯗ꯭ꯔꯒꯅ ꯌꯥꯗ꯭ꯔꯦ ꯍꯨꯏ ꯈꯪꯗ꯭ꯔꯒꯅꯣ ꯈꯪꯗ꯭ꯔꯦ ꯑꯥ ꯍꯣꯏ ꯑꯗꯣ ꯀꯩꯅꯣ ꯍꯌꯦꯡ ꯆꯠꯇ꯭ꯔꯔꯤ ꯅꯠꯇ꯭ꯔꯣ
ꯑꯦ ꯆꯂꯣ ꯅꯅꯥ ꯐꯗꯨ
ꯀꯩꯅꯣ ꯑꯝꯇ ꯆꯠꯂꯣ ꯑꯩꯗꯣ ꯀꯩꯅꯣ ꯇꯧꯔꯦ ꯅꯣꯡ ꯐꯥꯗꯣꯛꯁꯦ ꯑꯩ ꯍꯧꯖꯤꯛꯀꯥꯟꯁꯦ ꯂꯥꯛꯄꯗꯣ ꯈꯤꯇꯪ ꯐꯔꯛ ꯇꯥꯏꯌꯦꯕ ꯌꯨꯝꯗ ꯑꯅ ꯌꯥꯎꯋꯦꯕ ꯑꯗꯨꯅ ꯑꯩ ꯍꯣꯁꯄꯤꯇꯥꯜ ꯂꯩꯔꯤꯕꯀꯣ ꯑꯩ ꯍꯧꯖꯤꯛꯁꯤꯗ ꯂꯥꯛꯄꯗꯣ ꯈꯤꯇꯪ ꯐꯔꯛ ꯇꯥꯏꯌꯦꯕ
ꯑꯔꯅꯅ ꯍꯥꯏꯥꯏꯁꯗ
ꯍꯥꯥ
ꯔꯥꯅꯅꯗꯔꯤꯁꯤꯅ
ꯑ ꯑꯩꯈꯣꯏ ꯀꯩꯅꯣꯅꯤꯗ ꯌꯨꯝꯊꯪꯅꯕꯒꯤ ꯑꯉꯥꯡ ꯅꯥꯕꯅꯤꯗ ꯑꯗꯨꯗ ꯃꯣꯏꯗꯤ ꯃꯤꯗꯣ ꯀꯩꯁꯥꯝ ꯂꯩꯖꯗꯕꯀꯣ ꯑꯥꯗ ꯃꯣꯏ ꯃꯔꯤꯈꯛ ꯂꯩꯕꯗꯨꯗ ꯑꯃ ꯑꯉꯥꯡ ꯑꯃ ꯃꯣꯏ ꯃꯔꯤ ꯍꯥꯏꯔꯤꯁꯦ ꯑꯃ ꯄꯤꯛꯇꯣꯔꯨꯛ ꯄꯤꯛꯄꯣ ꯑꯉꯥꯡꯅꯤꯗꯣ ꯃꯥꯥꯡꯗꯤ ꯍꯣꯁꯄꯤꯇꯥꯜ ꯀꯃꯥꯏꯅ ꯁꯥꯟꯅꯔꯛꯏꯅꯤ ꯑꯗꯨꯅ ꯃꯃꯥꯗꯨꯅ ꯍꯣꯏ ꯃꯌꯨꯝꯗ ꯂꯩꯔꯒ ꯑꯉꯥꯡ ꯃꯆꯥꯗꯨꯒ ꯁꯦꯟꯅꯔꯒ ꯂꯩꯕꯅꯦ ꯃꯣꯏ ꯃꯄꯥꯗꯨꯒ ꯑꯩꯒꯅ
ꯌꯥꯦ ꯅꯠꯇꯦ ꯃꯄꯥꯗꯣ ꯍꯣꯁꯄꯤꯇꯥꯜ ꯂꯩꯕ
ꯍꯣꯏ ꯃꯄꯥꯗꯨꯒ ꯑꯩꯈꯣꯏꯅꯤꯅ ꯍꯣꯁꯄꯤꯇꯥꯜ ꯂꯩꯃꯤꯟꯅꯝꯅꯦꯕꯀꯣ ꯍꯣꯁꯄꯤꯇꯥꯜ ꯂꯩꯕꯗꯣ ꯃꯤ ꯑꯃ ꯀꯩꯗꯧ ꯂꯩ ꯌꯥꯔꯣꯏꯗꯅ ꯑꯃꯅ ꯑꯅꯥꯕꯗꯨ ꯃꯅꯥꯛꯇ ꯁꯪꯉ ꯂꯩꯇꯣꯏꯅꯤ ꯑꯃꯅ ꯆꯦ ꯆꯥꯡ ꯆꯦꯟꯊꯣꯛ ꯈꯟ ꯆꯊꯣꯛ ꯆꯁꯤꯟ ꯇꯧꯕ ꯗꯣꯛꯇꯔ ꯎꯅꯕ ꯈꯣꯠꯄ ꯇꯧꯕ ꯂꯩꯇꯣꯏꯅꯤꯗꯅ
ꯃ ꯂꯥꯛꯊꯣ ꯑꯩꯌꯥꯝꯝꯁꯨ ꯃ ꯂꯩ ꯊꯕ ꯑꯩꯌꯥꯝꯝꯁꯨ ꯆꯥꯎꯋꯅꯦ ꯃꯤꯒꯤ ꯅꯥꯔꯒ ꯅꯪꯅ ꯁꯦꯝꯕꯤꯗ
ꯀꯩꯅꯣ ꯁꯤ ꯌꯨꯝꯊꯪꯅꯕ ꯍꯥꯏꯁ ꯁꯤꯅꯤ ꯀꯩꯅꯣ ꯏ ꯃꯣꯏꯒꯤ ꯅꯥꯑꯀꯥꯟꯗ ꯑꯩꯈꯣꯏꯅ ꯇꯧꯕꯤꯗ꯭ꯔꯗꯤ ꯑꯩꯈꯣꯏ ꯑꯩꯈꯣꯏ ꯑꯃꯨꯛ ꯃꯤ ꯂꯩꯔꯛꯇ꯭ꯔꯀꯥꯟꯗꯒꯗꯤ ꯀꯅꯥꯅ ꯇꯧꯕꯤꯔꯛꯇꯣꯔꯤ
ꯅꯣꯏꯗꯤ ꯖꯨꯝꯗꯤ ꯆꯥꯎꯏꯅꯦ
ꯍꯣꯏ ꯌꯨꯝꯕꯨꯗꯤ ꯆꯥꯎꯖꯕꯅꯤ ꯃꯤ ꯀꯩꯁꯨ ꯌꯥꯝꯖꯗꯕꯅꯦ ꯃꯣꯏ ꯃꯔꯤꯈꯛ ꯂꯩꯕꯅꯤ
ꯆꯠꯇꯦ ꯍꯥꯏ ꯅꯣꯏꯒꯤꯁꯨ ꯑꯗꯨꯝ ꯆꯥꯎꯋꯦ ꯍꯥꯏꯕ
ꯍꯣꯏ ꯑꯩꯈꯣꯏꯒꯤꯕꯨꯗꯤ ꯆꯥꯎꯋꯦ ꯑꯩꯈꯣꯏꯒꯤ ꯆꯥꯎꯋꯦꯅ ꯑꯆꯧꯕ ꯑꯆꯧꯕ ꯌꯨꯝꯗꯨꯗ ꯃꯤ ꯂꯣꯏꯅꯃꯛ ꯁꯪ ꯂꯩꯅꯤ ꯍꯥꯏꯕꯗꯤ ꯂꯩꯇꯦ ꯇꯦꯅꯗꯣ ꯑꯩꯈꯣꯏꯁꯨ ꯏꯁꯥꯅ ꯁꯨꯔ ꯆꯥꯕ ꯉꯥꯛꯇꯅꯤ ꯑꯩꯈꯣꯏ ꯌꯨꯝꯗꯗꯤ
ꯍꯥꯏꯗꯤ ꯅꯪꯅ ꯃꯥꯏ ꯆꯠꯂꯤꯗꯣ ꯃꯣꯏ ꯃꯤ ꯁꯨꯗꯕꯒꯤ ꯌꯥ ꯃꯤꯖ ꯆ ꯃꯤꯁꯦ ꯆꯗ
ꯑꯩꯈꯣꯏ ꯌꯨꯝ ꯑꯗꯨꯝ ꯃꯤ ꯌꯥꯝꯖꯩ ꯍꯥꯏꯔꯁꯨ ꯑꯩꯈꯣꯏ ꯃꯤꯈꯩꯗꯣ ꯂꯣꯏ ꯁꯪꯒ ꯂꯩꯕ ꯅꯠꯇꯦꯅ ꯑꯉꯥꯡꯈꯩ ꯂꯩꯗꯨ ꯁ꯭ꯀꯨꯜ ꯆꯠꯅꯈ꯭ꯔꯅꯤ ꯑꯩꯈꯣꯏ ꯅꯨꯄꯤꯈꯩ ꯅꯨꯄꯤꯈꯩ ꯃꯣꯏ ꯃꯁꯥ ꯃꯁꯥꯒꯤ ꯍꯧꯖꯤꯛꯀꯥꯟꯗꯤ ꯐꯣꯔ ꯁꯥꯕꯩ ꯀꯩꯅꯣ ꯇꯧꯕꯒꯣ ꯂꯣꯏ ꯇꯧꯅꯔꯦ ꯃꯣꯏꯒꯁꯨ ꯑꯗꯨꯒꯤ ꯃꯁꯥ ꯃꯁꯥ ꯁꯦꯜ ꯇꯥꯟꯅꯕ ꯂꯝꯕꯤ ꯇꯧꯈ꯭ꯔꯅꯤ ꯑꯩꯈꯣꯏ ꯏꯃꯨꯡꯗꯕꯨ ꯑꯩꯒ ꯑꯩꯈꯣꯏ ꯄꯥꯒ ꯂꯩꯕꯅꯤꯅ ꯑꯩꯈꯣꯏ ꯄꯥꯅ ꯁꯦꯜ ꯇꯥꯟꯖꯈ꯭ꯔꯒ ꯑꯩꯩꯅ ꯀꯣꯂꯦꯖ ꯆꯠꯄ ꯈꯣꯠꯄ ꯇꯧꯕꯅꯤꯅ ꯑꯩꯅ ꯈꯔ ꯁꯪꯉꯦꯅ ꯑꯩꯅ ꯆꯠꯄꯤꯔꯝꯕꯩ ꯋꯥꯗꯅꯤ
ꯑꯥ ꯐꯩ ꯐꯩ ꯐꯩ ꯌꯝ ꯊꯤ ꯐꯩ
ꯑꯗꯣ ꯅꯪ ꯅꯥꯕꯗ ꯅꯥꯕꯗꯤ ꯃꯥꯟꯗꯦꯗ ꯅꯪꯕꯨ ꯇꯥꯠꯀ ꯇꯧꯁꯟꯅꯩꯔꯣ
ꯑꯣ ꯇꯥꯠ ꯇꯔꯁꯨꯅ ꯂꯩ ꯀꯦ ꯀꯥꯟꯅ ꯀꯦ
ꯑ ꯇꯥꯠ ꯇꯥꯁꯟꯅꯔꯒ ꯆꯠꯅꯤꯡꯗꯗꯅ ꯅꯥꯔꯦꯅ ꯍꯥꯏꯕ ꯑꯣꯏꯔꯝꯃꯗꯤ ꯀꯅꯥꯅ ꯈꯪꯕ꯭ꯔꯣ ꯀꯣꯂꯦꯖꯇꯤ ꯆꯠꯇ꯭ꯔꯁꯨ ꯌꯥꯏꯗꯣꯅ ꯈꯟꯕ ꯑꯣꯏꯔ ꯂꯩꯔꯃꯗꯤ ꯅꯪꯅ
ꯀꯣꯜꯁꯦ ꯑꯩꯅ ꯑꯩ ꯑꯗꯨꯝ ꯆꯠꯇꯔꯁꯨ ꯑꯗꯨꯝ ꯌꯥꯏ ꯚꯏ ꯑꯩ ꯊꯤꯡꯅꯤꯉꯥꯏ ꯀꯟꯅꯝ ꯂꯩꯇꯦ
ꯑꯗꯨꯅꯦ ꯍꯥꯏꯖꯔꯤ
ꯑꯗꯩꯩꯅ ꯇꯥ ꯇꯧꯁꯅꯕꯕꯒꯤ ꯃꯊꯧ ꯇꯥꯗꯦ ꯍꯥꯏꯕ ꯑꯩꯅ ꯑꯩꯁꯦ
ꯇꯧꯕ ꯍꯥꯏꯕꯅꯤ
ꯇꯥꯇ ꯍꯧꯖꯦꯂ ꯀꯩ ꯃꯥ ꯐꯪꯒꯦ
ꯅꯪ ꯑꯩꯉꯣꯟꯗ ꯅꯥꯏ ꯍꯥꯏꯔꯒꯗꯤ ꯑꯩꯅ ꯅꯉꯣꯟꯗ ꯀꯣꯂꯦꯖ ꯆꯠꯂꯣ ꯆꯠꯂꯣꯅ ꯇꯥꯛꯑꯔꯣꯏꯗꯅ ꯅꯪ ꯅꯌꯨꯝꯗꯗꯤ ꯑꯇꯣꯞꯄ ꯃꯤ ꯀꯅꯥꯝ ꯇꯛꯅꯤꯡꯉꯥꯏꯁꯨ ꯂꯩ ꯑꯗꯣ ꯑꯩꯅ ꯁꯨꯃꯥꯏꯅ ꯇꯧꯔꯒ ꯐꯣꯟ ꯇꯧꯔꯛꯑꯀꯥꯟꯗ ꯅꯣꯠ ꯂꯧꯒꯦ ꯈꯣꯠꯀꯦ ꯍꯥꯏꯔꯛꯄ ꯈꯤꯇꯅꯤ ꯅꯌꯨꯝꯗꯗꯤ ꯀꯅꯥ ꯉꯥꯡꯗꯣꯔꯤꯒꯦ ꯅꯌꯥꯝꯕꯅ ꯉꯥꯡꯕ ꯐꯪꯏ ꯅꯪ ꯀꯩꯁꯨ ꯊꯥꯁꯟꯅꯔꯝꯃꯣꯏ ꯑꯩ ꯈꯪꯉꯤ
ꯃꯥꯒ ꯑꯩꯒ ꯌꯥꯅꯗꯦ
ꯑꯗꯨꯅꯤ ꯑꯗꯤ ꯅꯪꯗꯣ ꯑꯩꯉꯣꯟꯗ ꯑꯣꯏꯅ ꯇꯧꯁꯤꯟꯅꯅꯕ ꯑꯣꯏꯔꯝꯗꯤ ꯑꯩꯉꯣꯟꯗ ꯀꯣꯂꯦꯖ ꯆꯠꯇꯦꯅ ꯍꯥꯏꯔꯗꯤ ꯑꯁ ꯃꯥꯁꯦ ꯌꯥꯝ ꯃꯉꯗ ꯑꯃꯨ ꯀꯣꯂꯦꯖ ꯆꯠꯦ ꯆꯠꯂꯦꯅ ꯍꯥꯏ ꯆꯠꯂꯛꯀꯣꯏ ꯈꯣꯠꯀꯣꯏꯅꯦ ꯍꯥꯏꯔꯗꯤ ꯅ ꯑꯃꯨꯛ ꯊꯥꯔꯛꯎ ꯀꯀ ꯑꯃꯨꯛꯧꯔꯅꯤ ꯊꯕꯛ ꯑꯃꯛ ꯍꯥꯞꯆꯜꯂꯛꯑꯅꯤꯅ ꯑꯩꯉꯣꯟꯗ ꯁꯤ ꯊꯤꯖꯤꯟꯅꯕ ꯑꯣꯏ ꯂꯩꯔꯝꯃꯗꯤ
ꯑꯔꯦ ꯊꯤꯖꯗꯤꯌꯦ
ꯍꯣꯏ ꯑꯗꯣ ꯀꯩ ꯅꯪ ꯀꯩ ꯅꯨꯃꯤꯠꯇꯩ ꯆꯠꯇꯣꯏꯅꯣ
ꯑꯥ ꯉꯁꯤꯗꯦ ꯀꯥꯌꯥꯅꯣ ꯑꯝꯇꯕꯨ ꯌꯦꯡꯒꯦꯅꯦ ꯁꯤꯗ ꯑꯩꯗ ꯐꯣꯟꯗ ꯆꯠꯀꯅꯤ ꯍꯥꯏꯅ ꯆꯠꯂꯣꯏ
ꯗꯦꯠ ꯐꯣꯔꯗꯒꯤ
ꯑꯥ
ꯀꯩꯅꯣ ꯗꯦꯠ ꯐꯣꯔꯗꯤ ꯀꯩꯅꯣ ꯇꯥꯔꯝꯅꯤ ꯉꯁꯤ ꯊꯥꯔꯁꯗꯦ ꯑꯣꯏꯔꯝꯅꯤꯌꯦ ꯗꯦꯠ ꯊ꯭ꯔꯤꯅ ꯐ꯭ꯔꯥꯏꯗꯦ ꯗꯦꯠ ꯐꯣꯔꯗꯤ ꯁꯦꯇꯔꯗꯦꯅꯦ ꯅꯪ ꯁꯦꯇꯔꯗꯦꯗꯨꯗ ꯆꯠꯂꯒ ꯀꯔꯤ ꯇꯧꯔꯒ ꯍꯥꯏꯅ ꯁꯦꯇꯔꯗꯦꯗꯨꯗ ꯊꯕꯛ ꯁꯨꯕ ꯌꯥꯎꯔꯨꯒꯥꯏꯔꯣ ꯁꯣꯁꯦꯜ ꯋꯥꯛ ꯇꯧꯕ ꯌꯥꯎꯔꯨꯒꯦ ꯍꯥꯏꯔꯣ
ꯌꯥꯎꯒꯦꯅꯦ ꯌꯨꯝꯗ ꯂꯩꯔ ꯀꯩꯗꯧꯗꯣꯏꯅꯣ
ꯑꯦ ꯑꯣ ꯐꯔꯦ ꯐꯔꯦ ꯆꯠꯂꯣ ꯆꯠꯂꯣ ꯑꯗꯨꯗꯕꯨ ꯆꯠꯅꯤ ꯍꯥꯏꯔꯗꯤ ꯑꯗꯨꯗꯤ ꯑꯩ ꯀꯩꯅꯣ ꯑꯩꯅ ꯑꯗꯨꯝ ꯍꯣꯁꯄꯤꯇꯥꯜꯗ ꯃꯇꯝ ꯈꯔ ꯍꯥꯟꯅ ꯂꯩꯈꯤꯅꯦ ꯅꯣꯛ ꯀꯌꯥꯗꯣ ꯈꯔ ꯑꯗꯨꯝ ꯊꯥꯔꯛꯑꯣꯀꯣ ꯑꯗꯨꯗꯤ
ꯊꯥꯔꯛꯀꯦꯍꯦ
ꯑꯃꯨꯛ ꯀꯥꯎꯁꯟꯅꯟꯅꯅꯤ
ꯑꯩꯅ ꯊꯥꯀꯦ ꯍꯥꯗꯨ ꯑꯩ ꯏꯁꯥꯃꯛꯁꯨ ꯆꯠꯇꯕ ꯌꯥꯝ ꯀꯨꯏꯗꯤ ꯀꯨꯏꯔꯕꯅꯦ꯫ ꯑꯩ
ꯑꯗꯣ ꯅꯪꯕꯨ ꯍꯧꯖꯤꯛꯄꯨ ꯀꯩꯀꯩ ꯊꯕꯛꯀ ꯍꯣꯠꯅꯔꯤꯒꯦ?
ꯊꯕꯛ ꯊꯕꯛ ꯑꯃꯁ ꯑꯩ ꯊꯕꯛ ꯑꯃ ꯑꯔꯃꯤꯗ ꯆꯪꯒꯦ ꯇꯕꯅꯦ꯫ ꯑꯔꯃꯤꯒꯤ ꯆꯪꯒꯦ ꯑꯔꯃꯤꯗ
ꯄꯩꯈꯥꯕꯨ ꯊꯥꯔꯕ ꯅꯪꯕꯣ?
ꯊꯥꯗꯤ ꯑꯗꯨ ꯊꯥꯅꯦ ꯑꯦꯄ꯭ꯂꯤꯀꯦꯁꯟꯒꯨꯝꯕ ꯊꯥꯖꯤꯜꯂꯤ꯫
ꯀ ꯀꯔꯤ ꯄꯣꯁꯇ ꯆꯪꯒꯦ ꯇꯧꯏꯅꯣ ꯑꯗꯨꯝ ꯗꯥꯏꯔꯦꯛ ꯀꯩꯅ ꯁꯤ ꯑꯔ ꯄꯤ ꯑꯦꯐ ꯀꯤꯗ ꯑꯣꯏꯅ ꯆꯪꯒꯦ ꯍꯥꯏꯔ ꯁꯝꯔꯥꯏꯐꯜ ꯒꯨꯝꯕꯗ ꯑꯣꯏꯅ ꯆꯪꯁꯦ ꯍꯥꯏꯔꯣ? ꯑꯦꯁ ꯅꯦꯕꯤꯗ ꯆꯥꯡꯒꯗꯣꯏꯕ ꯏꯁꯤꯡꯗ ꯂꯨꯞꯇꯨꯏꯕ꯫
ꯌꯦꯁ
ꯑꯁ ꯏꯁꯤꯡꯗ ꯏꯔꯥꯟꯅꯔ ꯁꯤꯖꯅꯤ ꯏꯔꯣꯏꯕꯁꯨ ꯍꯩꯇꯕ ꯅꯪꯅ꯫
ꯀꯩꯒꯤ ꯁꯤꯗꯨꯕ ꯑꯩ ꯅꯦꯕꯤꯗ ꯕꯣꯠ ꯃꯆꯥ ꯆꯠꯇꯣꯏ ꯅꯠꯇꯦꯅꯦ ꯑꯆꯧꯕ ꯁꯤꯐꯇꯅꯤꯅꯦ꯫
ꯍꯣꯏ ꯑꯆꯧꯕ ꯁꯤꯕꯇꯣ ꯇꯥꯏꯇꯥꯅꯤꯛꯀꯤ ꯇꯥꯏꯞꯇ ꯑꯗꯨꯝ ꯃꯌꯥꯏꯗ ꯗꯣꯡ ꯉꯥꯏꯔꯒ ꯇꯥꯊꯣꯛꯈ꯭ꯔꯗꯤ꯫
ꯇꯥꯊꯣꯛꯑꯒꯅ ꯑꯩ ꯁꯤꯔꯦꯗꯅꯥ꯫
ꯄꯩꯁꯥꯁꯨ ꯆꯥꯟꯁꯄꯨ ꯋꯥꯉꯤꯅꯦ꯫
ꯑ ꯄꯩꯁꯥꯒꯤ ꯆꯥꯟꯁ ꯋꯥꯉꯦ ꯅꯪꯅ ꯄꯨꯟꯁꯤꯗꯣ ꯑꯃꯨꯇꯪ ꯐꯪꯕꯗꯣ ꯄꯩꯁꯥ ꯈꯔ ꯐꯪꯉꯒ ꯁꯤꯗꯣꯛꯈ꯭ꯔꯒ ꯅꯁꯥꯅ ꯄꯁꯥꯗꯨꯕꯣꯛꯇ ꯁꯤꯖꯤꯟꯅꯕ ꯀꯩ ꯀꯥꯟꯗꯣꯔꯤꯒꯦ꯫
ꯎꯝ ꯁꯤꯗꯤ ꯍꯥꯏ ꯅꯠꯇꯦ ꯑꯗꯨꯏ ꯋꯥꯈꯜ ꯈꯜ ꯂꯩꯔꯒꯗꯤ ꯑꯩꯗꯤ ꯌꯥꯔꯔꯣꯏꯅꯦ꯫ ꯅꯠꯇꯦ ꯁꯤ ꯐꯅꯥꯝꯅ ꯂꯩꯔꯤ ꯁꯤ ꯐꯅꯥꯝꯗ ꯑꯩꯍꯥ ꯑꯩꯅ ꯇꯧꯕꯁꯤ ꯑꯩꯅ ꯇꯣꯡꯕ ꯁꯤꯕꯇꯣ ꯑꯗꯨꯝ ꯁꯤꯅꯤ ꯀꯥꯏꯅꯤ ꯍꯥꯏꯕꯗꯤ ꯂꯩꯇꯦꯗꯅ
ꯑꯗꯣ ꯀꯥꯏꯅꯤ ꯍꯥꯏꯕ ꯂꯩꯇ꯭ꯔꯒꯁꯨ ꯑꯗꯨꯝ ꯆꯥꯟꯁꯇꯤ ꯂꯩꯗꯅ ꯐꯤꯐꯇꯤ ꯐꯤꯐꯇꯤꯅꯤꯗꯅ꯫ ꯃꯥꯅꯦ ꯐꯤꯐꯇꯤ ꯐꯤꯐꯇꯤꯅꯦꯁꯦ꯫ ꯍꯧꯖꯤꯛꯇꯤ ꯌꯨꯀ꯭ꯔꯦꯟ ꯀꯩꯀꯥ ꯌꯨꯀ꯭ꯔꯦꯟ ꯑꯥꯔꯇꯤꯁ ꯑꯣꯏꯔꯦ ꯑꯩꯁꯤꯁꯨ ꯂꯝ ꯃꯃꯤꯡꯒ ꯂꯣꯏ ꯀꯥꯎꯁꯜꯂꯛꯑꯦ ꯑꯩꯅ ꯇꯧꯔꯤꯁꯦ꯫ ꯑ ꯀꯔꯤ ꯑ ꯏꯔꯥꯟꯒ ꯏꯔꯥꯛꯀ ꯍꯥꯏꯕ꯭ꯔꯥ ꯑꯗꯨ ꯂꯥꯟ ꯇꯧꯅꯕꯗ ꯌꯨ ꯑꯦꯁ ꯑꯦꯅ ꯀꯩꯅꯣ ꯑꯦ ꯀꯔꯤ ꯔꯣꯀꯦꯠ ꯀꯥꯕꯛꯄꯗ ꯏꯟꯗꯤꯌꯥꯒꯤ ꯁꯤꯞ ꯊꯨꯒꯥꯏ ꯈꯣꯠꯂꯤ ꯀꯥꯏꯅꯒ ꯌꯥꯝ ꯇꯧꯋꯤꯗꯅ ꯍꯧꯖꯤꯛ ꯏꯔꯥꯡꯗꯣ ꯄꯥꯎꯕꯨꯗꯤ ꯇꯥꯕꯨꯗꯤ ꯇꯥꯈꯤꯗ꯭ꯔꯦ ꯑꯗꯨꯕꯨ ꯀꯔꯤꯕꯨ ꯇꯧꯒꯔꯖꯥꯅꯣ ꯍꯟꯗꯦ꯫
ꯑꯥ ꯅ ꯇꯥꯏ ꯅ ꯇꯥꯏ ꯄꯥꯎꯗꯣ ꯂꯥꯂꯦ꯫ ꯑꯩꯈꯣꯏ ꯏꯟꯗꯤꯌꯥꯒ ꯑꯃꯦꯔꯤꯀꯥꯒꯝ ꯇꯧꯅꯗꯦ꯫
ꯃ ꯏꯟꯗꯤꯌꯥꯒ ꯑꯃꯦꯔꯤꯀꯥꯕꯨꯗꯤ ꯀꯩꯝ ꯇꯧꯅꯗꯤꯌꯦ ꯑꯗꯣ ꯃꯔꯛꯇ ꯍꯟꯗꯛ ꯑ ꯏ ꯀꯩꯅꯣꯒ ꯑꯃꯦꯔꯤꯀꯥꯅꯅꯦ ꯃꯣꯏ ꯏꯔꯥ ꯏꯔꯥꯟꯗꯔ ꯏꯖꯔꯦꯜ ꯂꯣꯝꯗꯔ ꯀꯥꯞꯄꯗ ꯏꯟꯗꯤꯌꯥꯒꯤ ꯁꯤꯞꯇꯨ ꯈꯣꯏꯅ ꯄꯥꯜꯂꯦꯅ ꯇꯧꯕꯗ ꯃꯤ ꯑꯍꯨꯝ ꯁꯤꯈꯤꯕꯅꯦꯕ ꯏꯀꯨꯨꯏ ꯀꯨꯏ ꯉꯩꯗ꯫ ꯑꯗꯣ ꯅꯪꯁꯨ ꯑꯗꯨꯃꯥꯏꯅ ꯇꯧꯗꯅ ꯃꯔꯛ ꯁꯔꯛꯇ ꯌꯥꯎꯈ꯭ꯔꯗꯤ꯫
ꯑ ꯌꯥꯥꯎꯔ ꯍꯥꯏ ꯄꯤꯒꯦ꯫
ꯑꯦ ꯅꯪ ꯌꯥꯎꯔꯣꯢꯒ ꯍꯥꯏꯕꯤꯗꯨꯕ ꯅꯪ ꯍꯥꯏꯕꯁꯨ ꯉꯝꯕꯁꯨ ꯅꯠꯇꯅ꯫ ꯅꯪ ꯂꯥꯏꯅ ꯍꯌꯦꯡ ꯁꯤꯔꯣꯅ ꯂꯩꯔꯝꯃꯣ ꯅꯠꯇ꯭ꯔꯒꯅ ꯑꯗꯨꯝ ꯏꯁ ꯍꯥꯏꯕ ꯉꯝꯃꯦ ꯀꯥꯏꯌꯦ ꯅꯌꯨꯝꯗꯨꯗ ꯂꯩꯔꯤꯉꯩꯗ ꯅꯪ ꯑꯗꯨꯝ ꯇꯇꯥꯅ ꯊꯣꯃ ꯁꯤꯔꯝꯕ꯭ꯔꯁꯨ ꯈꯪꯄꯣꯠꯇꯦ꯫
ꯑ ꯖꯨꯝ ꯗꯣꯂꯥꯟ ꯁꯤꯗ ꯀꯥꯏ ꯇꯥꯇꯥꯅ ꯊꯣꯝꯃ ꯁꯤꯗꯨꯏꯅꯣ ꯑꯩ꯫
ꯇꯇꯥꯅ ꯊꯣꯡꯕꯗ ꯀꯥꯏꯗꯕ ꯂꯩꯇꯕꯅꯤꯗ꯫
ꯑ ꯀꯥꯏꯗꯕ ꯂꯩꯇꯦ ꯑꯩ ꯖꯨꯝꯒꯤ ꯃꯇꯥꯏꯗ ꯅꯇꯦ ꯂꯩ ꯌꯨꯝꯒꯤ ꯑꯥ ꯃꯅꯨꯡꯗꯅꯤ꯫
ꯍꯣꯏ ꯐꯔꯦ ꯁꯦ ꯋꯥꯊꯤ ꯌꯥꯝ ꯇꯧꯔꯦ꯫ ꯀꯩꯅꯣ ꯇꯧ ꯑꯗꯣ ꯀꯣꯂꯦꯖ ꯆꯠꯂꯣ ꯑꯩ ꯀꯩꯅꯣ ꯅꯣꯠꯇꯣ ꯑꯩ ꯈꯤꯇꯪ ꯊꯨꯅꯗꯤ ꯄꯥꯝꯃꯦ ꯀꯩꯅꯣ ꯇꯧꯕꯅꯦꯅ ꯄꯩꯈꯥꯁꯤ ꯅꯛꯁꯤꯜꯛꯦꯁꯦ ꯍꯌꯦꯡꯁꯤꯦ ꯑꯃꯨꯛ ꯐꯣꯔꯝ ꯐꯤꯜ ꯑꯞ ꯇꯧꯕ ꯈꯣꯠꯂꯨꯕꯅ ꯇꯧꯔꯛꯑꯅꯤ ꯇꯧꯔꯤꯁꯦ
ꯑꯥ
ꯑ ꯅꯠꯇꯦ ꯐꯣꯔꯝ ꯐꯤꯜ ꯑꯞꯇꯨꯕꯨ ꯄꯥꯎꯒ ꯇꯥꯕ꯭ꯔꯣ ꯍꯥꯏꯔꯛꯑꯕꯣ ꯑꯩꯁꯦ ꯒ꯭ꯔꯨꯞ ꯐꯣꯝꯇ ꯌꯥꯍꯧꯗꯦꯅꯦ
ꯑꯩ ꯐꯣꯔꯝ ꯐꯤꯂꯞ
ꯄꯈꯥꯒꯤ
ꯀꯃ ꯈꯥꯗꯕ
ꯅꯠꯇꯦ ꯐꯣꯔꯝ ꯐꯤꯜꯂꯞꯇ ꯇꯧꯗ꯭ꯔꯒꯗꯤ ꯑꯃꯨꯛ ꯅꯪ ꯄꯩꯈꯥ ꯊꯥꯔꯗꯅ ꯅ ꯄꯩꯈꯥ ꯐꯣꯔꯝ ꯐꯤꯜꯂꯞ
ꯑꯦ ꯐ ꯐꯗ ꯈꯗ
ꯀꯩꯅꯣ ꯍꯥꯏꯗ꯭ꯔꯤꯁꯨ ꯑꯃꯨꯛ ꯍꯥꯏꯔꯦ ꯏꯁꯥꯅ ꯈꯪꯍꯧꯗꯦ ꯁ꯭ꯃꯏꯝꯅ ꯑꯝꯇ ꯍꯪꯒꯦ ꯍꯪꯕꯗꯅ ꯅꯣꯏ ꯅꯃꯥꯟꯅꯕ ꯑꯇꯣꯞꯄꯒ ꯌꯥꯎꯔꯣ ꯀꯣꯂꯦꯖꯇꯨꯗ
ꯌꯥꯎꯅꯦ
ꯑꯗꯨꯗꯤ ꯑꯗꯨꯗ ꯍꯥꯏꯐꯦꯠꯇ ꯍꯪꯉꯛꯎꯗꯅ
ꯊꯪꯉꯒ ꯃꯥ ꯃꯁꯥꯃꯛꯁꯨ ꯈꯪꯉꯝꯅꯤ ꯑꯩꯗꯨ ꯊꯥꯖꯗꯦ
ꯑꯗꯨ ꯊꯥꯖꯗꯦꯅ ꯈꯪꯗꯕ ꯑꯩꯈꯣꯏ ꯑꯩꯈꯣꯏ ꯃꯁꯦꯜ ꯑꯗꯨꯗꯅ ꯇꯧꯔꯒ ꯂꯩꯕꯗꯤ ꯌꯥꯔꯤꯗꯅ ꯈꯪꯗꯦ ꯈꯪꯗꯦꯅ ꯍꯌꯦꯡ ꯄꯩꯈꯥ ꯑꯗꯨ ꯇꯧ ꯂꯩꯔꯝꯃ ꯑꯩꯈꯣꯏꯅ ꯄꯩꯁꯥ ꯊꯥꯕ ꯌꯥ ꯍꯧꯔꯝꯨ ꯕꯦ ꯆꯥꯔꯗꯤ ꯆꯍꯤ ꯃꯔꯤꯈꯛ ꯀꯣꯂꯦꯖ ꯇꯝꯃꯛꯇꯣ ꯆꯍꯤ ꯃꯉꯥꯃꯨꯛ ꯇ ꯑꯗꯨꯗꯤ ꯇꯗ꯭ꯔꯣ
ꯑꯗꯅ ꯑꯗꯨ ꯇꯝꯅ ꯇ ꯈꯀꯦ ꯍꯥꯏ
ꯅꯪ ꯇꯝꯗꯅ ꯇꯣꯊꯣꯛꯀꯦꯗꯣ ꯍꯌꯦꯡ ꯅꯪ ꯄ꯭ꯔꯣꯃꯣꯁꯟꯒ ꯄꯥꯝꯃꯛꯑꯗꯤ ꯅꯪꯥꯔꯃꯤꯒ ꯖꯣꯏ ꯇꯧꯅꯤ ꯍꯥꯏꯗꯣ ꯄ꯭ꯔꯣꯃꯣꯁꯟ ꯇꯧꯔꯝꯗꯥꯏꯗ ꯒ꯭ꯔꯦꯖꯨꯑꯁꯟ ꯂꯣꯏꯗ꯭ꯔꯗꯤ ꯄꯔꯣꯁꯟ ꯄꯔꯣꯏ ꯀꯥꯏꯒ ꯍꯥꯏꯔꯗꯤ ꯑꯗꯨꯝ ꯀꯥꯟ ꯅꯪ ꯀꯣꯂꯦꯖ ꯑꯃꯨꯛꯟꯖꯜꯂꯝꯣꯏꯔꯕ
ꯍ ꯇꯝꯕꯇꯥꯏ ꯇꯣꯏ ꯑꯗꯨ ꯨꯄꯥ ꯍꯥꯏꯇꯔꯥ
ꯑꯁ ꯇꯝꯕ ꯇꯥꯏꯗꯅ ꯀꯥꯏ ꯌꯥꯝ ꯂꯥꯏ ꯂꯥꯏꯅ ꯍꯥꯏ
ꯎꯝ ꯂꯥꯏꯅ ꯍꯥꯏꯕ ꯅꯠꯇꯦ ꯎꯄꯥꯏꯇꯗꯤ ꯀꯩ ꯍꯥꯏꯌꯨꯅꯤ
ꯍꯣꯏ ꯑꯗꯣ ꯍꯪꯕꯧꯇꯤ ꯍꯪꯉꯨꯀꯣ ꯑꯝꯇ
ꯑꯒꯦꯅꯦ ꯑꯩ ꯃꯥꯂꯣ ꯍꯪꯗꯣꯏ ꯅꯠꯇ ꯑꯩ ꯅꯠꯇꯦ ꯑꯩ ꯃꯥꯟꯅꯕꯗꯨ ꯅꯠꯇꯦꯀꯣ ꯃꯥꯁꯦ ꯂꯩꯛꯇꯤ ꯐꯩꯕ ꯃꯥꯜꯂ ꯍꯪꯗꯦ ꯃꯥꯗꯨꯔ ꯈꯣ ꯉ
ꯑ ꯍꯪꯗꯦ ꯍꯥꯏꯔꯒ ꯑꯗꯨꯅ ꯑꯃꯨꯛ ꯉꯅꯥꯈꯣꯛꯂꯒ ꯇꯣꯃꯣ ꯅꯥꯈꯣꯟꯗꯨꯅ ꯃꯔꯣ ꯑꯃꯨꯛ ꯎꯔꯤ ꯎꯏꯔꯤꯕ ꯃꯥꯟꯕꯅꯦ ꯍꯧꯖꯤꯛꯁꯨ ꯇꯨꯝ ꯑꯣꯏꯔꯝꯅꯤ ꯑꯩꯅ ꯐꯣꯟ ꯇꯧꯕꯗꯈꯠꯂ ꯍꯧꯒꯠꯂꯛꯏ ꯑꯣꯏꯝꯅꯤ
ꯍꯒꯣ ꯇ ꯍꯥꯏꯗ ꯃꯤ ꯄꯥꯡ ꯊꯨ ꯌꯥꯗꯤ
ꯑꯥ ꯑꯗꯨꯅꯤ ꯇꯨꯝ ꯑꯝꯗꯤ ꯅꯪ ꯑꯩꯅ ꯐꯣꯟ ꯇꯧꯔꯛꯛꯇ ꯍꯥꯏꯔꯗ ꯅꯨꯃꯤꯠꯇꯨꯕꯥꯎꯇ ꯄꯥꯡꯊꯣꯛꯑꯝꯃꯣꯏꯕꯅ ꯑꯥ ꯇꯨꯅꯦ ꯑ ꯍꯧꯖꯤꯛ ꯑꯃꯨ ꯐ ꯊꯝꯃ ꯍꯧꯖꯤꯛ ꯑꯃꯨ ꯐꯣꯟ ꯊꯝꯃꯥꯟꯗꯪ ꯑꯃꯨ ꯇꯈꯤꯗꯑꯣꯏ
ꯅꯔꯥꯗꯤ ꯇꯨꯝꯕ ꯇꯥꯏ ꯅꯔꯥꯗꯤ ꯇꯨꯝꯕ ꯇꯥꯏ
ꯀꯔꯤꯒꯤ ꯅꯥꯗꯅ ꯅꯪ ꯅꯥꯕꯗꯨꯃꯥꯏꯁꯨ ꯅ ꯆꯂꯗꯦ ꯅꯥꯔꯝꯃꯣꯏ ꯈꯪꯉꯤ
ꯂꯪꯅ ꯊꯥꯖ ꯊꯁꯨꯏ ꯐ ꯄ꯭ꯔꯨꯐ ꯂꯩꯂ
ꯄ꯭ꯔꯨꯐ ꯂꯩꯌꯦ ꯅꯪꯔꯤ
ꯅꯠꯇꯦ ꯀꯔꯤ ꯄ꯭ꯔꯨꯐꯨ ꯂꯩꯔꯒꯦ ꯅꯪ ꯄ꯭ꯔꯨꯐ ꯂꯩ ꯍꯥꯏꯗꯣ
ꯑ ꯗꯥꯛꯇꯔꯗ ꯆꯠꯄꯦꯒꯤ ꯑꯃ ꯑꯦꯄꯣꯏꯟꯃꯦꯟꯒꯤ ꯄꯨꯡ ꯃꯇꯝ ꯂꯣꯏ ꯁꯨꯅꯨ ꯂꯩ
ꯑꯁ ꯌꯥꯔꯦ ꯏꯕꯣ ꯍꯗ ꯅ ꯁꯛꯛꯇꯨꯒ ꯔꯤꯄꯣꯔꯠ ꯂꯩ ꯀꯥꯏꯅ ꯔꯤꯄꯣꯔꯠꯇꯣ ꯄꯥꯕ ꯈꯣꯠ ꯔꯤꯄꯣꯔꯠꯇꯤ ꯃꯅꯥꯝꯃ ꯈꯪꯖꯔꯕ ꯅꯪꯕꯣ
ꯑꯗꯨ ꯑꯗꯨꯅ
ꯍ ꯌꯥꯔꯁꯦ ꯐꯔꯦꯁꯦ ꯑꯩꯁꯦ ꯋꯥꯊꯤ ꯌꯥꯝꯗ ꯉꯥꯡꯉꯦ ꯉꯁꯤ ꯊꯝꯃꯒꯦ ꯀꯩꯅꯣ ꯑꯩ ꯀꯩꯅꯣ ꯗꯣꯛꯇꯔ ꯇꯥꯏꯃꯤꯡꯁꯨ ꯑꯃꯨꯛ ꯇꯥꯔꯛꯑꯦ ꯅꯪ ꯅꯣꯁꯇꯣꯝꯇ ꯍꯥꯏꯐꯦꯠ ꯌꯦꯡꯉꯛꯑꯣ
ꯂꯪꯀꯦꯌꯥ
ꯊꯝꯃꯦ ꯊꯝꯃꯦ
ꯑ